ꯇꯥꯕꯔꫭ
ꯇꯥꯏ
ꯀꯔꯤ ꯀꯔꯤ ꯇꯧꯒꯔꯕꫭ
ꯑꯁ ꯐꯝꯃ ꯂꯩꯗ ꯑꯩꯗꯤ ꯅꯪꯗꯤ
ꯑꯦꯗꯤ ꯍꯖꯤ ꯇꯔꯒꯔ ꯍꯥꯏꯕꯅꯦ
ꯑꯣ ꯀꯔꯤ ꯀꯔꯤ ꯆꯤꯟꯖꯥꯡ ꯆꯥꯔꯒꯦ
ꯗꯎꯅ ꯍ ꯍꯕ ꯆꯕ ꯐꯪꯗꯦ
ꯀꯔꯤꯒꯦ
ꯄꯩꯁꯥ ꯂꯩꯗꯦꯅ
ꯑꯣ ꯑꯍꯥ ꯍꯥ ꯑꯥ ꯑ ꯀꯩꯁꯨ ꯀꯥꯏꯗꯦ ꯑꯩ ꯍꯋꯥꯏ ꯎꯇꯤ ꯆꯥꯏ
ꯀꯅꯥꯅ ꯊꯣꯡꯕ
ꯑꯩꯩꯅ ꯊꫭꯡꯕꯅꯦ ꯎꯁꯣꯏ ꯎꯠꯇꯤ ꯆꯥꯏꯌꯦ ꯑꯁꯁ ꯑꯦ ꯑꯩꯕꯨ ꯌꯥꯝꯅ ꯄꯪꯕ ꯇꯥꯏꯞꯇ
ꯍꯩ ꯍꯩꯌꯦ ꯍꯩꯌꯦꯅ ꯑꯗꯨꯗꯤ ꯑꯩꯗꯤ ꯅꯪ ꯊꯣꯡꯕ ꯍꯩꯇꯦ ꯈꯜꯂꯒ
ꯅꯪ ꯅꯪ ꯎꯇꯤ ꯊꯣꯡꯕ ꯍꯩꯇꯕꯔꫭ
ꯑꯩꯗꯤ ꯍꯩꯇꯦ
ꯑꯣ ꯒꯥꯏꯁꯤꯡ ꯎꯝ
ꯌꯥꯝ ꯂꯥꯏꯕꯅꯤꯗ ꯎꯇꯤ ꯊꫭꯡꯕꯕꯨ
ꯅꯣꯡꯃ ꯅꯣꯡꯃ ꯅꯣꯡꯃ ꯂꯥꯛꯀꯦ ꯊꯣꯡꯕꯤꯌꯨꯀꯣ ꯆꯥꯅꯤꯡꯉꯥꯏ
ꯑꯣ ꯍꯣꯏ ꯊꯣꯡꯉꯦ ꯇꯣꯡꯗꯦ ꯊꯣꯡꯕꯗꯤ ꯀꯨꯀꯔꯗ ꯀꯥꯝꯕ ꯌꯥꯔꯦ ꯎꯇꯤꯗꯤ ꯅꯣꯏ ꯃꯩꯗ ꯊꯣꯡꯕꯅꯗꯤ ꯍꯥꯎꯕꯅꯦ ꯀꯤꯒꯦ
ꯑꯗ ꯅꯪ ꯃꯩ ꯃꯩꯗ ꯊꯣꯡꯕ꯭ꯔꯥ ꯀꯨꯀꯔꯗ ꯊꯣꯡꯕ꯭ꯔꯥ
ꯑꯩꯗꯤ ꯃꯩꯗ ꯀꯃꯥꯏꯅ ꯊꯣꯡꯒꯅꯤ ꯃꯩꯗꯗꯤ ꯑꯩꯈꯣꯏꯗꯤ ꯁꯤꯗ ꯃꯩꯗ ꯊꯣꯡꯕ ꯌꯥꯔꯦ ꯑꯩꯅ ꯍꯥꯏꯕꯗꯤꯀꯣ ꯁꯤꯡꯗ ꯊꯣꯡꯕꯗꯣ ꯃꯩ ꯑꯗꯨ ꯈꯛꯇ ꯑꯗꯨ ꯐꯕꯨꯗꯤ ꯌꯥꯗꯦ ꯁꯤꯗꯗꯤ
ꯑ
ꯌꯨꯝꯗ ꯂꯩꯔꯗꯤ ꯌꯥꯕꯀꯣ
ꯑꯣ ꯅꯣꯏꯒꯤꯈꯏꯗꯀꯣ ꯅꯣꯏꯒꯤ ꯈꯨꯟꯗꯀꯣ ꯅꯨꯡꯁꯥ ꯁꯥꯕ ꯆꯄ꯭ꯔꯥ ꯑꯗꯣ ꯅꯣꯡ ꯅꯣꯡ ꯆꯨꯕ꯭ꯔꯥ
ꯎꯝ ꯑꯗꯨꯝ ꯃꯣꯡꯁꯨ ꯁꯨꯗꯦ ꯁꯥ ꯁꯁꯨ ꯁꯥꯗꯦ
ꯌꯥꯝ ꯅꯨꯡꯉꯥꯏꯅ ꯑꯗꯨꯗꯤ ꯑꯁꯤꯗꯗꯤ ꯌꯥꯝ ꯁꯥꯕꯅ ꯂꯩꯕ ꯉꯝꯇ꯭ꯔꯤꯦ
ꯅꯨꯡꯁꯥꯗꯤ ꯑꯗꯨꯝ ꯊꯣꯛꯑꯦꯗ ꯈꯔꯗꯤ ꯊꯣꯛꯄꯗꯤ ꯑꯗꯨꯝ ꯊꯣꯛꯑꯦ ꯑꯣ ꯁꯥꯁꯦ ꯁꯥꯏꯌꯦ ꯈꯔꯗꯤꯀꯣ
ꯎꯝ
ꯇ ꯈꯪꯗꯦ ꯆꯤꯡꯗꯗꯤ ꯁꯥꯔꯝꯅꯤ ꯍꯧꯖꯤꯛ ꯅꯪꯗꯤ ꯂꯧꯕ ꯆꯠꯇ꯭ꯔꯣ
ꯉꯁꯥꯏ ꯆꯥꯏ ꯇꯧꯕꯗꯣ ꯑꯩ ꯈꯟꯕ ꯆꯠꯇ꯭ꯔꯤ ꯌꯥꯝ ꯁꯥꯣ ꯉꯝꯗꯦꯕ ꯑꯩ
ꯋꯥ ꯉꯥꯏꯅꯤꯗ ꯂꯧ ꯆꯠꯂꯒ ꯌꯨꯝꯗ ꯂꯩꯌꯣ
ꯌꯨꯝꯗ ꯂꯩꯔꯁꯨ ꯀꯔꯤꯁꯨ ꯇꯧꯅꯤꯡꯉꯥꯏ ꯂꯩꯇꯦ ꯇꯨꯝꯕ ꯆꯥꯕ ꯈꯛꯇ ꯑꯗ ꯑꯩ ꯌꯥꯝ ꯅꯨꯡꯉꯥꯏꯈ꯭ꯔꯦ
ꯎꯝ ꯍꯕꯗꯨꯨ ꯐꯔꯦ ꯀꯣꯏꯅ
ꯔꯔꯤꯐꯔꯦ ꯐꯨꯔꯤꯠ ꯍꯥꯞꯄ꯭ꯔꯗꯤ ꯍꯥꯞꯄ ꯅꯨꯡꯉꯥꯏꯇꯦꯗꯅ ꯅꯣꯏꯔꯗꯤ
ꯑꯩꯁꯨ ꯅꯣꯏꯔꯦ ꯅ ꯐꯥꯏꯗ
ꯄ꯭ꯂꯁ ꯁꯥꯏꯁꯅꯦ ꯍꯧꯖꯤꯛꯀꯤ
ꯎꯝ ꯆꯥꯔꯨꯔꯅꯨ ꯀꯣ ꯑꯇ ꯆꯥꯛ ꯑꯝꯇ ꯆꯥꯔꯕꯅꯣ ꯑꯗꯨꯗꯤ
ꯆꯥꯗ꯭ꯔꯗꯤ ꯂꯩꯕ ꯉꯝꯗꯦꯕꯣ ꯑꯗꯨꯒꯤ
ꯎꯝ ꯑꯗꯨ ꯇꯪꯈꯤ ꯇꯪ ꯆꯥꯎ ꯆꯔꯁꯨ
ꯆꯥꯕ ꯑ ꯈꯤꯇꯪ ꯈꯤꯇꯪ ꯆꯥꯔꯁꯨ ꯀꯣ ꯑꯗꯨꯝ ꯀ
ꯒꯌꯥꯟ ꯇꯥꯗ꯭ꯔꯣ ꯑꯗꯨ ꯀꯃꯥꯏꯅ ꯅꯣꯄꯔꯣ ꯅꯪ
ꯄꯪꯁꯥꯗ ꯆꯥꯏꯦ ꯍꯥꯏꯌꯣꯕ
ꯄꯪꯉ ꯆꯥꯔ ꯆꯥꯏ ꯍꯥꯏꯕ
ꯎꯝ ꯄꯨꯡ ꯆꯥꯗ ꯆꯥꯏ ꯍꯥꯏꯒꯗꯧꯕ꯭ꯔ ꯂꯥꯟꯗ ꯂꯥꯟꯗ
ꯎꯝ ꯀꯔꯤ ꯀꯔꯤ ꯇꯧꯔꯦ ꯉꯁꯤꯗꯤ ꯅꯪ
ꯑꯁ ꯆꯥꯛ ꯆꯥꯕ ꯂꯣꯏꯕꯗ ꯉꯥꯏ ꯑꯩꯅꯦ ꯑꯩꯗꯤꯒꯖꯥꯛ ꯊꯦꯡꯅ ꯆꯥꯏꯌꯦꯕ
ꯑꯣ ꯅꯪꯒꯤ ꯀꯣꯂꯦꯖ ꯀꯣꯂꯦꯖ ꯁꯠꯇ
ꯆꯠꯂꯅꯤ ꯃꯊꯪ ꯍꯞꯇꯥꯗ ꯆꯠꯂꯅꯤ ꯍꯧꯖꯤꯀꯥꯟꯗꯤ ꯍꯣꯏ
ꯎꯝ ꯅꯨꯡꯉꯥꯏ ꯅꯨꯡꯉꯥꯏꯅ ꯀꯣꯏꯕ ꯆꯠꯂꯅ ꯑꯗꯨꯗꯤ ꯁꯇꯤ ꯂꯩꯕ ꯀꯥꯟꯗ
ꯅꯨꯡꯁꯥ ꯁꯥꯏ ꯆꯠꯅꯤꯡꯗꯦ ꯅꯨꯡꯁꯥꯗꯣ ꯁꯥꯔꯕꯅꯤꯅ ꯃꯄꯥꯟ ꯊꯣꯛꯑꯗꯤ ꯃꯩ
ꯀꯥꯏꯣꯗꯅ
ꯑ ꯁꯇꯤꯟ ꯅꯪꯉꯝꯕ ꯅꯠꯇꯦꯗ ꯍꯟꯗꯛꯀꯤ ꯅꯨꯡꯁꯥꯁꯦ ꯁꯇꯤꯟ ꯍ ꯀ ꯑꯩꯦ ꯇꯧꯔ ꯀꯗꯦ
ꯑꯗꯨꯗ
ꯎꯝ ꯑꯦ ꯁꯇꯤꯟ ꯄꯥꯏꯔꯁꯨ ꯃꯅꯨꯡꯗ ꯆꯪꯕ ꯑꯦ ꯁꯇꯤꯟ ꯃꯅꯨꯡꯗ ꯂꯩꯕꯒ ꯌꯨꯝ ꯃꯅꯨꯡꯗ ꯂꯩꯕꯒꯗꯤ ꯈꯦꯠꯅꯩꯗꯅ
ꯑꯥ
ꯁꯨꯝꯗꯩꯗ ꯀꯔꯤꯕꯨ ꯇꯧꯔꯨꯅꯤ
ꯁ ꯅꯪ ꯀꯣ ꯆꯥꯛꯇꯣ ꯌꯥꯝ ꯆꯥꯅꯤꯡꯉꯗꯤ ꯆꯥꯛ ꯊꯨꯆꯥꯕ ꯑꯗꯨꯒ ꯑꯦꯛꯁꯔꯁꯥꯏꯁꯀꯨꯝꯕꯁꯨ ꯇꯧꯋ
ꯑꯦꯛꯁ ꯁꯥꯏꯁ ꯇꯧꯅꯤꯡꯗꯕ ꯇꯜꯂꯤꯦꯕ ꯇꯧꯔꯁꯨ ꯑꯁ ꯌꯥꯝ ꯋꯥꯏ
ꯋꯥꯔꯖꯤ ꯎꯄꯥꯏ ꯂꯩ ꯑꯣ ꯅꯨꯡꯉꯥꯏꯅꯤꯉꯗꯤ ꯑꯗꯨꯝ ꯅꯣꯏꯕ ꯇꯥꯕꯅꯤ
ꯑꯗꯨꯝ ꯍꯣꯏ ꯑꯗꯨꯝ ꯑꯗꯨ
ꯎꯪꯪ ꯁꯔꯦ ꯁꯔ ꯂꯩ
ꯅꯪꯒꯤ ꯀꯔꯣ
ꯑꯩꯗꯤ ꯐꯤꯐꯇꯤ ꯅꯪꯗꯤ ꯏꯂ ꯏꯂ ꯏꯔꯝꯣꯏꯗ
ꯑꯩꯒꯤꯗꯤ ꯅꯍꯥꯟ ꯅꯍꯥꯟ ꯅꯍꯥꯟ ꯑꯩ ꯆꯦꯛ ꯇꯧꯋꯦꯀꯣ ꯇꯧꯕ ꯀꯥꯟꯗ ꯐꯣꯔꯇꯤ ꯐꯥꯏꯚ ꯀꯨꯝꯕ
ꯑꯗꯨꯗꯤ ꯑꯗꯨꯗꯤ ꯌꯥꯝꯗꯦꯅ
ꯌꯥꯝꯗ꯭ꯔꯁꯨ ꯑꯩꯒꯤ ꯕꯣꯗꯤꯗꯣ ꯌꯥꯝ ꯅꯣꯏꯕꯧ ꯇꯥꯏꯞ ꯈꯨꯟꯅ
ꯍꯦꯁꯇꯤ ꯌꯥꯝ ꯆꯠꯂꯣꯏꯌꯦꯦ ꯑꯩꯈꯣꯏꯒꯤ ꯁꯔꯨ ꯆꯥꯎꯕꯒꯤ ꯑꯦꯁ ꯑꯩꯗꯤ ꯃꯁꯜ ꯃꯁꯜ ꯃꯥꯥꯁ ꯈꯪꯗꯦ ꯀꯩꯒꯤꯔꯥ ꯌꯥꯝꯕ ꯍꯃꯥꯂ ꯍꯥꯏꯀꯣ ꯍꯥꯏꯔꯗꯤ ꯑꯗꯨꯝ ꯌꯥꯏꯗ ꯑꯦꯚꯔꯦꯁ ꯍꯥꯏꯗꯤ ꯎꯝ ꯐꯣꯔꯇꯤ ꯐꯣꯔꯇꯤ ꯁꯦꯚꯦꯟꯒꯨꯝꯕꯗꯤ ꯂꯩꯅꯤꯡꯉꯦ
ꯎꯝ
ꯇꯁ
ꯀꯃꯜ ꯂꯁꯨ ꯐꯖꯗꯦꯕ
ꯐ ꯑꯗꯨꯅꯦ
ꯎꯝ ꯃꯤ ꯆꯥꯗꯕ ꯃꯤ ꯃꯥꯥꯟꯂꯕꯀꯣ
ꯍꯥꯏ ꯑ
ꯌꯥꯝ ꯌꯥꯝ ꯆꯥꯗꯕꯅꯤ ꯍꯥꯥ
ꯏꯟꯊꯟꯇ ꯂꯩꯕ꯭ꯔꯣ ꯀꯅꯥ ꯀꯅꯥ ꯀꯅꯥ
ꯎꯝ ꯑꯗꯨꯅꯁꯨ ꯂꯩꯗ ꯊꯗ ꯂꯩꯌꯦꯦ ꯊꯟꯗ ꯂꯩꯌꯦ ꯅꯨꯡꯉꯥꯏꯌꯦꯗ ꯍꯣꯏ ꯑꯗꯨꯝ ꯅꯨꯡꯉꯥꯏ
ꯅꯪ ꯃꯔꯨꯞꯒ ꯃꯔꯨꯞ ꯅ ꯃꯔꯨꯞꯀ ꯀꯧꯔꯒ ꯀꯣꯏꯕ ꯆꯠꯂꯅꯤ ꯌꯥꯝ ꯁꯨꯇꯤ ꯁꯨꯇꯤ ꯌꯧꯕ ꯐꯅ
ꯃꯔꯨꯞꯀ ꯂꯩꯇ꯭ꯔꯦꯗ ꯍꯧꯖꯤꯛꯀꯥꯟ
ꯏꯃꯥꯟꯅꯕꯤ ꯑꯃ ꯂꯩꯗꯨꯅ
ꯎꯝ ꯎꯝ ꯈꯉꯦ ꯈꯪꯉ
ꯃꯥ ꯃꯥꯒ ꯀꯧꯔꯒ ꯀꯣꯏꯕ ꯆꯗꯨꯅ
ꯃꯥ ꯆꯠꯄ ꯁꯪꯗ꯭ꯔꯦ ꯍꯧꯖꯤꯛꯀꯥꯟ ꯃꯇꯝ ꯂꯩꯇ꯭ꯔꯦ
ꯑꯣ ꯐ꯭ꯔꯤ ꯇꯧꯕꯖꯥꯔꯣ
ꯎꯝ
ꯑꯩ ꯀꯣꯜ ꯇꯧꯔ ꯑꯩ ꯀꯣꯜ ꯇꯧꯔꯁꯨ ꯄꯥꯏꯈꯠꯇꯦ ꯃꯥꯗꯣ ꯀꯔꯤ ꯇꯧꯕꯖꯥꯔꯥ ꯈꯪꯗꯦ ꯑꯣ
ꯑꯁ ꯑꯗꯨ ꯀꯩꯅꯣ ꯇꯧꯔꯦ ꯍꯧꯖꯤꯛꯀꯥꯟꯁꯦ ꯑꯣꯛ ꯊꯨꯡꯕ ꯆꯥꯅꯤꯡꯉꯦꯀꯣ
ꯎꯝ ꯅꯪꯒꯤ ꯑꯣꯈꯥꯇꯅꯦ
ꯑꯣ ꯑꯩ ꯆꯥꯗꯕ ꯀꯨꯏꯔꯦ ꯅꯣꯏꯗꯤ ꯆꯥꯔꯝꯒꯅꯤ ꯈꯪꯉꯦ ꯅꯣꯏꯗꯤ ꯈꯔ ꯈꯔꯗꯤ ꯆꯥꯔꯝꯒꯅꯤꯕ ꯁꯥꯥꯕ ꯐꯉ ꯆꯥꯃ ꯐꯪꯕꯒ ꯐꯪꯗꯕꯗꯤ ꯑꯁ ꯈꯦꯠꯅꯕꯅꯤꯍꯦ ꯑꯩꯗꯤ ꯆꯥꯅꯤꯡꯉꯦꯍꯦ
ꯌꯥ ꯑ ꯀ ꯍꯥꯏꯁꯦꯔꯥ ꯑꯁ ꯑ ꯍꯥꯏ ꯄꯦ ꯍꯥꯏꯥꯏ ꯊꯅꯦ
ꯍꯥꯏꯥ ꯌꯅꯗꯨꯗꯤ
ꯍꯥ
ꯀꯔꯤꯌꯥ ꯇꯧꯕ ꯅꯪ ꯑꯉꯥꯡꯁꯤꯡꯗꯤ ꯁꯪꯍꯧꯗ꯭ꯔꯕ ꯍꯧꯖꯤꯛꯀꯥꯟ
ꯍꯧꯖꯤꯛꯀꯥꯟ ꯁꯨꯇꯤ ꯂꯩꯕꯅꯤꯅ
ꯑꯣ ꯑꯣ ꯑꯣꯈꯔꯥ ꯑꯃ ꯀꯥꯟꯅ ꯇ ꯑꯕ ꯍꯅꯤ
ꯎꯝ ꯑꯆꯥ ꯈꯪꯗꯗ ꯅꯦꯛꯁ ꯋꯤꯛꯀꯨꯝꯕꯗ ꯑꯃꯨꯛꯀ ꯍꯧꯔꯅꯤ
ꯍ ꯍ ꯍꯥꯎꯔꯗꯤ ꯑꯗꯨꯝ ꯊꯕꯛ ꯑꯃꯒ ꯂꯩꯔꯅꯤꯉ
ꯍꯅꯦ
ꯊꯕꯛ ꯂꯩꯕꯅ ꯐꯔꯦꯗ ꯅꯠꯇ꯭ꯔꯥ
ꯍꯔꯦꯗꯣ ꯌꯥꯝ ꯋꯥꯕꯗꯣ
ꯍꯣꯏ ꯑꯉꯥꯡꯁꯤꯡ ꯇꯥꯛꯄꯁꯨ ꯋꯥꯕꯅꯤꯗ
ꯎꯝ ꯋꯥ ꯩ
ꯎꯝ
ꯉꯔꯥꯡ ꯐꯥꯎ ꯑꯩꯈꯣꯏ ꯕꯤ ꯚꯕꯤ ꯑꯦꯁ ꯂꯩꯌꯦꯗꯅ ꯑꯗꯣ ꯑꯁ ꯌꯥꯝ ꯋꯥꯕꯖꯥꯔꯦ ꯅꯪ ꯈꯪꯗꯦ ꯅꯪ ꯈꯪꯕ꯭ꯔ
ꯑꯩꯈꯣꯏꯗꯤ ꯎꯄꯥꯏ ꯂꯩꯇꯦꯅ ꯈꯪꯅꯤꯡꯉꯁꯨ
ꯑꯗꯨ ꯂꯥꯛꯑꯣ ꯅꯪꯁꯨ ꯇꯧꯅꯤꯡꯉꯥꯏ ꯎꯖꯥ ꯇ ꯎꯖꯥ ꯇꯧꯃꯤ ꯎꯖꯥ ꯇꯧꯃꯤ ꯂꯥꯛꯈꯣ
ꯑꯩ ꯑꯩꯕꯨꯗꯥ ꯇꯗ
ꯌꯥ ꯇꯧꯔ ꯀꯩ ꯀꯝ ꯂꯩ
ꯌꯥꯝ ꯑꯦꯛꯁꯄꯤꯔꯤꯌꯦꯟꯁ ꯂꯩꯒꯅꯤꯅ
ꯑꯗꯨꯝ ꯅꯨꯡꯉꯥꯏꯗꯤ ꯅꯨꯡꯉꯥꯏꯕꯅꯦ ꯑꯗꯨꯃꯥꯏꯅ ꯇꯧꯕꯁꯦ
ꯍꯣꯏ ꯅꯪꯒꯤ ꯏꯆꯦꯒ ꯌꯥꯝ ꯌꯥꯝ ꯅꯨꯡꯉꯥꯏ ꯅꯪꯒꯤ ꯏꯆꯦꯒꯅꯤꯡ ꯄꯨꯟꯕꯗꯣ ꯌꯥꯝ ꯅꯨꯡꯉꯥꯏꯕꯅꯦ
ꯄꯨꯂꯣ ꯄꯨꯂꯣ
ꯁꯀꯨꯜ ꯌꯥꯗ꯭ꯔꯤꯅꯤ
ꯀꯔꯤꯇꯕ꯭ꯔꯣ
ꯈꯣꯡꯣꯡꯁꯦ ꯌꯥ ꯑꯗꯨ꯭ꯔꯅꯦ ꯑꯩꯒꯤ ꯈꯣꯡꯁꯦ ꯀꯩꯅꯣ ꯑꯣꯏꯅ ꯊꯣꯛꯑꯦ ꯏꯁꯀꯤꯟꯗ ꯂꯧꯊꯣꯛꯄ
ꯑꯣ ꯀꯔꯤ ꯇꯧꯕꯖꯥꯔꯣ ꯌꯥꯝ ꯁꯥꯃꯟꯕꯒꯤꯔꯣ
ꯀꯔꯤ ꯀꯔ ꯀꯩ ꯀꯥꯏꯅꯣ ꯋꯥꯠꯄ ꯃꯤ ꯃꯥꯂꯦ
ꯍꯥꯏꯔꯗꯤ ꯋꯥꯠꯄ ꯃꯥꯂꯦꯀꯣ
ꯑ ꯑ ꯑꯗ ꯎꯃ ꯋꯥꯇꯗꯤ
ꯎꯝ ꯑꯗꯨꯗꯤ ꯑꯥꯏꯔꯟ ꯁꯥꯔꯣꯅ
ꯋꯥꯏꯔꯟ ꯆꯥꯕꯗꯤ ꯌꯥꯔꯣꯏꯅꯦ ꯁꯤꯔꯅꯤ
ꯏꯁ
ꯑꯗꯨꯅ ꯂꯃꯦ ꯅꯪ ꯂꯝꯗꯕꯣ
ꯀꯔꯤ ꯍꯥꯏꯕꯣ
ꯄꯨꯛꯂꯥꯅꯦꯕ
ꯑꯩꯁꯨꯅꯦ ꯑꯩ ꯀꯟꯇ꯭ꯔꯣꯜ ꯇꯧꯔ ꯂꯩꯕ ꯑꯗꯨꯝ ꯃꯦꯟꯁꯟ ꯇꯧꯅ ꯑꯩꯁꯨ ꯍꯧꯖꯤꯛꯅ ꯇꯨꯝꯔꯒ ꯌꯒ